ꯑꯜꯂ
ꯍꯜꯂꯣ
ꯍꯜꯂꯣ ꯇꯑꯒꯣ
ꯇꯥꯏꯌꯦ ꯑꯁ ꯅꯪ ꯅꯨꯄꯤ
ꯉꯁꯤ ꯌꯥꯝ ꯏꯁꯃꯥꯔꯠ ꯑꯣꯏꯕꯒꯨꯝ ꯇꯧꯋꯦꯀꯣ
ꯅꯪꯁꯤ ꯌꯦꯟ ꯆ ꯌꯦꯉꯁꯤ ꯌꯦꯟ
ꯑꯁ ꯌꯥ ꯃ ꯆꯞꯃꯅ ꯍꯥꯏ
ꯑ ꯃꯥꯟꯅꯕꯅꯦ ꯃꯥꯟꯅꯕꯅꯦ ꯅꯪꯁ ꯅꯨꯄꯤ ꯑꯣꯏꯔꯗꯤ ꯐꯥꯎꯒꯗꯕꯀꯣ ꯑꯁ
ꯀꯥꯔꯤꯅ ꯁꯦꯔ ꯇꯔꯥ ꯃꯤ ꯃꯤ ꯄꯥꯈꯪ ꯌꯥꯝ ꯊꯣꯛꯄꯗꯨꯕꯨ ꯀꯔꯤ ꯅꯨꯄꯤ ꯀꯥꯏꯅ
ꯄ ꯍꯥꯏꯒꯅꯨꯅꯦꯍ ꯏꯇꯥꯎ ꯅꯨꯄꯥ ꯊꯣꯛꯄ ꯍꯥꯏꯌꯨꯅꯦꯍ ꯑꯩ
ꯑ ꯍꯣꯏ ꯍꯣꯏ ꯍꯣꯏ ꯍꯣꯏ ꯅꯨꯄꯥ ꯊꯣꯛꯄ ꯑꯗꯩ ꯀꯥꯏꯗꯤ ꯅꯨꯄꯤꯅꯣꯍꯦ
ꯅꯨꯄꯤꯁꯨ ꯊꯣꯛꯎꯅꯍꯦ ꯈꯔ ꯈꯔ ꯇꯧꯁꯤꯜꯂꯒꯦ ꯀꯥꯏꯅꯦ
ꯑꯩꯅ ꯑꯩ ꯅꯨꯄꯤ ꯅꯨꯄꯤ ꯅꯨꯄꯤ ꯑꯣꯏꯔꯤꯗꯅꯪ ꯀꯩꯗꯧꯒꯦ ꯍꯥꯏꯅꯕ
ꯅꯨꯄꯤꯄꯤ ꯑꯣꯏꯔꯗꯤ
ꯔꯦ ꯇꯧꯒ ꯍꯔ ꯀꯣꯏꯒ ꯍꯔ
ꯍꯣꯏ ꯀꯣꯏ ꯑꯗꯨ ꯑꯣꯏꯅꯦ ꯂꯥꯛꯀꯅꯤꯍꯦ ꯅꯪ ꯌꯨꯝꯗ ꯇꯣꯏꯅ ꯇꯣꯏꯅ ꯂꯥꯛꯀꯅꯤ ꯏꯁꯩꯗ ꯀꯩꯅꯣ ꯏ ꯇꯗ꯭ꯔꯣ
ꯅꯪ ꯋꯥꯇꯥ ꯑꯁꯤꯗꯤ ꯌꯥꯝ ꯉꯥꯎꯁꯤꯟꯅꯕ ꯃꯥꯜꯂꯦꯕ
ꯑꯩꯁꯤꯡ ꯉꯞꯁꯤꯟꯅꯗ꯭ꯔꯗꯤ ꯑꯩꯈꯣꯏ ꯄꯨꯟꯁꯤꯁꯦ ꯑꯃꯈꯛꯇꯅꯤꯅꯦ
ꯑꯗꯣ ꯄꯨꯟꯁꯤꯁꯦ ꯑꯃꯈꯛꯇꯅꯤ ꯉꯥꯎꯁꯤꯟꯅꯉꯦ
ꯍꯣꯏ ꯉꯥꯎꯁꯤꯟꯅꯕ ꯃꯇꯝ ꯂꯩꯒꯗꯕꯅꯤ ꯒ꯭ꯌꯥꯟ ꯇꯥꯕ ꯃꯇꯝ ꯂꯩꯒꯗꯕꯅꯤ ꯈꯔꯦ
ꯑꯗꯦ
ꯃꯇꯝꯗꯨ ꯁꯤꯖꯤꯟꯅꯕ ꯃꯇꯝꯗꯨ ꯁꯤꯖꯤꯟꯅꯕ ꯍꯩꯌꯨ ꯈꯪꯕ꯭ꯔꯥ
ꯑꯩ ꯑꯩ ꯂꯦꯛꯆꯔ ꯇꯧꯔꯗꯤꯅꯦ
ꯇꯋ ꯇꯋꯥ ꯇꯥꯔ
ꯀꯦꯔꯤꯌꯔ ꯂ ꯅꯪꯒꯤ
ꯂꯣꯀꯦꯜꯒꯤꯔꯣ ꯅꯠꯇ꯭ꯔꯒ ꯕꯣꯏꯖꯔꯔꯣ
ꯑꯩ ꯉꯁꯤ ꯑꯩ ꯆꯤꯛꯀꯟ ꯍꯥꯏꯕꯗꯣ ꯀꯩꯅꯣ ꯁꯣꯏꯈꯤꯕꯅꯦꯍꯦ ꯆꯤꯛꯀꯟ ꯅꯠꯇꯦꯍꯦ ꯉꯁꯤ ꯀꯣꯕꯤ ꯆꯝꯐꯨꯠ ꯆꯥꯏ
ꯀꯣꯕꯤ ꯆꯝꯐꯨ
ꯀꯣꯕꯤ ꯆꯝꯐꯨꯠ ꯑꯗꯨꯒ ꯊꯥꯡꯖꯤꯡ ꯑꯗꯨꯒ ꯀꯔꯤ ꯀꯔꯤ ꯑꯥ ꯀꯥꯡꯉꯧ ꯑꯂꯨ ꯑꯂꯨ ꯀꯥꯡꯉꯧ
ꯃꯊꯦꯜꯗꯤ ꯌꯥꯝꯃꯦꯀꯣ
ꯌꯥꯃꯦ
ꯃꯊꯦꯜꯕꯨꯔꯤ ꯌꯥꯝꯃꯤꯀꯣ ꯃꯤꯗ ꯌꯥꯝ ꯏꯟꯖꯥꯡ ꯍꯥ
ꯑꯩ ꯋꯥꯔꯤ ꯑꯃ ꯋꯥꯔꯤ ꯑꯃ ꯂꯤꯕꯤꯒꯦꯁꯦ ꯀꯔꯤ ꯇꯥꯎ ꯑꯁ ꯅꯪꯁꯨ ꯄꯪꯉꯥꯡꯗ ꯉꯥꯡꯉꯦꯍꯦ
ꯇꯥꯔꯦꯁꯦ ꯇꯥꯒꯦꯁ
ꯃꯦꯛꯦꯛꯁꯤꯀꯣ ꯑꯩ ꯀꯩꯅꯣꯗ ꯃꯦꯔꯤꯖ ꯃꯦꯔꯤꯠꯖ ꯄꯥꯔꯇꯤ ꯆꯠꯄꯀꯣ ꯃꯣꯏꯒꯤ ꯃꯣꯏꯒꯤ ꯃꯦꯔꯤꯠꯁ ꯈꯨꯇꯧꯁꯦ ꯑꯁ ꯌꯥꯕꯅꯤꯌꯦ ꯀꯟꯐꯥꯔꯝ ꯃꯦꯔꯤꯠ ꯑꯣꯏꯕꯀꯣ ꯃꯆꯥ ꯑꯅꯤ ꯂꯩꯔꯕ ꯃꯇꯨꯡꯗ ꯇꯧꯕ ꯃꯣꯏꯒꯤ ꯃꯦꯔꯤꯠꯁꯦ ꯑꯗꯨ ꯃꯣꯏꯒꯤ ꯄ꯭ꯔꯣꯒ꯭ꯔꯥꯝꯁꯦ ꯑꯩꯈꯣꯏ ꯈꯔ ꯊꯦꯡꯅ ꯂꯥꯛ ꯒꯤ ꯔꯥꯗꯤ ꯈꯪꯗꯦ ꯑꯗꯣ ꯃꯣꯏꯒꯤ ꯄ꯭ꯔꯣꯒ꯭ꯔꯥꯝꯒ ꯇꯧꯁꯦ ꯔꯨꯝ ꯔꯨꯝ ꯔꯨꯝ ꯃꯅꯨꯡꯗ ꯃꯤ ꯂꯣꯏꯅ ꯀꯩꯅꯣ ꯀꯧꯁꯤꯜꯂꯒ ꯐꯝꯕꯀꯣ ꯃꯅꯨꯡꯗ ꯑꯗꯨꯒ ꯃꯣꯏꯒꯤ ꯀꯋꯥꯅꯦ ꯆꯔꯨꯛꯅꯦ ꯌꯨ ꯑꯗꯨꯒ ꯇꯥꯂꯥꯞ ꯖꯤꯔꯥꯒꯨꯝꯕ ꯑꯗꯨꯒꯨꯝꯕꯗꯨꯣ ꯄ꯭ꯂꯦꯠ ꯇꯔꯦꯠ ꯃꯔꯤ ꯃꯉꯥ ꯇꯔꯨꯛ ꯇꯔꯦꯠ ꯅꯤꯄꯥꯜ ꯃꯥꯄꯜ ꯇꯔꯥꯥꯁꯦ
ꯑ
ꯅꯨꯄꯤꯁꯨ ꯑꯍꯟꯁꯨ ꯑꯄꯥꯁꯨ ꯃꯧꯁꯨ ꯍꯜꯂꯨꯕꯤꯁꯨ ꯍꯜꯂꯨꯕꯁꯨ ꯄꯨꯂꯞ ꯄꯨꯟꯁꯤꯜꯂꯒ ꯋꯥꯔꯤ ꯁꯥꯟꯅꯕꯅꯤꯗ ꯃꯣꯏꯒꯤ ꯄ꯭ꯔꯣꯒꯒꯥꯝꯁꯦ ꯑꯗꯨꯒ ꯒ꯭ꯔꯨꯝ ꯒ꯭ꯔꯨꯝ ꯑꯗꯨꯒ ꯕ꯭ꯔꯥꯏꯠ ꯃꯕꯥꯅꯤꯅ ꯇꯣꯉꯥꯟꯅ ꯔꯤꯁꯦꯞꯁꯟꯗ ꯐꯝꯕ
ꯎꯝ
ꯑ
ꯑꯗꯨ ꯈ꯭ꯔꯤꯁꯇꯦꯟꯒꯤꯔ ꯅꯠꯇ꯭ꯔ ꯆꯒꯔ ꯅꯟ ꯀꯁꯇ ꯑ
ꯈ꯭ꯔꯤꯁꯇꯦꯟꯒꯤ ꯑꯣꯏꯔꯗꯤ ꯌꯨꯗꯣ
ꯑꯗꯨꯅꯦ ꯑꯗꯨꯅꯦ ꯑ ꯈꯪꯗꯕꯒꯤ ꯑꯗꯨꯗꯒꯤ ꯍꯪꯕꯅꯦꯕꯣꯏ ꯌꯣꯒ ꯌꯥꯎꯋ
ꯃꯣꯏꯁꯦ ꯇ꯭ꯔꯥꯏꯕꯦꯜ ꯇ꯭ꯔ ꯇ꯭ꯔꯥꯏꯕ ꯑꯃꯅꯦꯕꯀꯣ
ꯑꯣꯆꯥꯠ
ꯇ꯭ꯔꯥꯏꯕ ꯑꯃꯅꯤ ꯑꯗꯨꯒꯣꯏ
ꯑꯗꯣ ꯑꯗꯨꯗ ꯆꯠꯂꯒ ꯅꯪꯁꯨ ꯈꯔꯗꯤ ꯍꯥꯞꯄꯦ
ꯑꯣꯏ ꯈꯔ ꯃꯣꯏꯒꯤ ꯂꯣꯀꯦꯜꯒꯤ ꯆꯦꯡꯒꯤꯅꯤ ꯍꯥꯏ ꯗꯤꯁꯄꯣ ꯑꯆꯧꯕ ꯑꯥ ꯆꯦꯡꯅ ꯁꯦꯝꯕꯗꯣ
ꯑꯗꯨꯗꯣ ꯀꯩꯅꯣ ꯇꯧꯕꯅꯦ ꯍꯛꯆꯥꯡ ꯌꯥꯝ ꯀꯥꯟꯔꯅꯦꯗ
ꯑꯁ ꯑꯗꯨꯒꯤꯅꯦ ꯍꯧꯖꯤꯛ ꯌꯥꯝ ꯇꯨꯝꯅꯤꯡꯈꯠꯂꯛꯏꯍꯦ ꯑꯁ ꯌꯥꯗ꯭ꯔꯦ
ꯅꯪ ꯃꯤ ꯀꯩꯁꯦ ꯂꯣꯏ ꯄꯣꯐꯝꯝꯕꯅꯤ ꯍꯧꯖꯤꯦ
ꯎꯝ
ꯑ
ꯃꯣꯏꯒꯤ ꯔꯥꯏꯁ ꯂꯣꯦꯜ ꯂꯣꯀꯦꯜ ꯔꯥꯏꯁꯀꯤ ꯀꯩꯅꯣꯗꯣ ꯊꯥꯛꯑꯦ ꯑꯗꯨꯕꯨ ꯃꯤꯅꯤꯠ ꯑꯅꯤ ꯃꯇꯨꯡꯗꯗꯤ ꯑꯁ ꯐꯖꯔꯦꯍꯦ ꯃꯤꯠꯁꯦ
ꯅꯪ ꯇꯤꯀꯥ ꯈꯥꯏꯕ꯭ꯔ ꯃꯤ
ꯀꯨꯏꯗꯦ ꯀꯨꯏꯗꯦ ꯀꯨꯏꯗꯦ ꯈꯥꯏꯗꯦ ꯍꯦꯛ ꯀꯗꯥꯏꯗꯒꯤ ꯀꯨꯏꯗꯦ ꯃꯤꯅꯤꯠ ꯃꯤꯅꯤꯠ ꯃꯤꯅꯤꯠ ꯃꯔꯤ ꯃꯉꯥ ꯃꯔꯤ ꯃꯉꯥ ꯃꯇꯨꯡꯗꯗꯤ ꯑꯗꯨꯝ ꯅꯣꯔꯃꯦꯜ ꯂꯥꯛꯑꯦ
ꯑ ꯆꯥꯛꯀ ꯅꯣꯏ ꯍꯤꯟꯖꯥꯡꯒꯁꯦ ꯀꯩ ꯌꯦꯟꯖꯥꯡ ꯄꯤꯖꯒꯦꯃꯥꯏꯅ ꯅꯪ ꯉꯁ ꯍꯥꯏꯗꯔꯣ
ꯄꯣꯛꯅꯤꯅꯦ ꯄꯣꯛ ꯅ ꯠꯇꯦ ꯉꯁꯥꯏ ꯑꯁ ꯑꯩꯁꯦ ꯉꯁꯤ ꯑꯅꯤꯔꯛ ꯆꯥꯔꯤꯕꯅꯤꯅꯦ ꯑꯩꯁꯦ ꯑꯍꯥꯟꯕꯗ ꯑꯍꯥꯟꯕꯗ ꯃꯣꯏꯒꯤ ꯀꯩꯅꯣꯗ ꯄ꯭ꯔꯣꯒ꯭ꯔꯥꯝꯗ ꯆꯥꯔꯔꯦ ꯁꯤ ꯌꯨꯝ ꯗ ꯑꯃꯨꯛ ꯂꯥꯛꯑꯒ ꯆꯝꯐꯨ ꯀꯔꯤ ꯀꯔꯥ ꯆꯥꯏ
ꯆꯥꯛꯇꯣ ꯇꯥꯏꯃꯤꯡ ꯌꯥꯗꯕꯩ ꯑꯣꯏꯔꯝꯕꯅꯦ ꯉ ꯑꯗꯨ ꯂꯩꯔꯝꯒꯅꯤꯅꯤꯡꯒꯤ ꯑꯣꯏꯅ
ꯇꯥꯏꯃꯤꯡꯕꯨꯗꯤ ꯑꯗꯨꯝ ꯌꯥꯝꯕꯁꯨꯖꯥꯠꯅꯤꯗ ꯄꯨꯡ ꯑꯅꯤ ꯑꯅꯤꯗ ꯇꯧꯕꯅꯦ ꯄ꯭ꯔꯣꯒ꯭ꯔꯥꯝꯁ ꯆꯥꯛ ꯆꯥꯕꯅꯦ ꯑꯅꯤꯗ ꯇꯥꯔꯒ ꯑꯩꯈꯣꯏ ꯌꯨꯝ ꯍꯜꯂꯛꯄꯗ ꯄꯨꯡ ꯁꯕꯦꯟ
ꯑ ꯀ꯭ꯂꯥꯁ ꯂꯣꯏꯔꯒ ꯆꯠꯂꯤꯔꯅ ꯆꯠꯇꯕꯤꯔ
ꯎꯝ ꯀ꯭ꯂꯥꯁ ꯂꯣꯏꯔꯒ ꯆꯄꯅꯤ ꯈꯣꯡꯅ ꯆꯠꯄꯒꯤ ꯑꯁ ꯈꯔ ꯋꯥꯔꯦ ꯑꯁ ꯂꯩꯁꯥ ꯃꯌꯥꯝ ꯄꯨꯔꯒ ꯆꯠꯕꯅꯤꯅꯦ
ꯀꯅꯥ ꯀꯅꯥ
ꯂꯩꯁꯥꯕꯤ ꯑꯍꯨꯝ ꯄꯥꯈꯪ ꯑꯅꯤ
ꯑꯗꯨ ꯅꯪꯒꯤ ꯀꯩꯅꯣ ꯍꯥꯟꯅꯒꯤ
ꯑꯦ ꯑꯗ ꯑꯁ ꯃꯊꯣꯡ ꯃꯔꯝ ꯈꯪꯗ꯭ꯔꯦꯗ
ꯌꯥꯃꯤꯗꯥ ꯃꯦꯔꯤ
ꯑꯦ ꯂꯩꯃꯤꯟꯅꯗ꯭ꯔꯦ ꯑꯥꯗ ꯀꯩꯅꯣꯗ ꯂꯩꯍꯧꯧꯕ꯭ꯔꯦ ꯃꯥ ꯑꯩ ꯈꯨꯟꯗ ꯂꯩꯍꯧꯋꯦ ꯑꯩꯁꯦ ꯄꯨꯟꯁꯤ ꯑꯅꯧꯕ ꯂꯥꯛꯑꯔꯣꯏ ꯑꯅꯧꯕ ꯄꯨꯟꯁꯤꯁꯦ ꯂꯍꯦꯜꯂꯒꯦꯅ ꯆꯠꯂꯤꯕꯅꯤꯅꯦ ꯑꯩꯁꯦ
ꯑꯗꯣ ꯑꯅꯧꯕ ꯄꯨꯟꯁꯤꯁꯤꯦ ꯀꯅꯥꯒ ꯂꯦꯟꯃꯤꯟꯅꯔꯒꯦꯅ ꯈꯟꯂꯂꯦ
ꯑꯔꯧꯕ ꯄꯨꯟꯁꯤꯁꯨ ꯒ꯭ꯌꯥꯟ ꯇꯥꯗ꯭ꯔꯦ ꯍꯧꯖꯤꯛ
ꯑꯅꯧꯕ ꯄꯨꯟꯁꯤꯁꯨ ꯑꯅꯧꯕ ꯄꯨꯟꯁꯤꯁꯨ ꯁꯤꯠꯇ꯭ꯔꯕꯣ
ꯌꯥꯗ꯭ꯔꯦ ꯌꯥꯗ꯭ꯔꯦ
ꯍꯩꯅ ꯄꯆ ꯄꯦꯕ ꯌꯥꯗ꯭ꯔ
ꯑꯅꯧꯕ ꯄꯨꯟꯁꯤꯁꯨ ꯈꯔ ꯍꯥꯏ ꯍꯅ ꯍꯥꯟꯅꯗꯤ ꯍꯥꯟꯅ ꯀꯩꯅꯣ ꯇꯧꯕꯒꯤ ꯄꯨꯟꯁꯤ ꯁꯤꯗ ꯑꯣꯏꯅ ꯄꯥꯝꯁꯤꯜꯂꯛꯑꯦꯅꯦꯍꯦ
ꯎꯝ ꯑꯗꯣ ꯅꯪꯒꯤ ꯀꯩꯅꯣ ꯇꯧꯕꯗꯣ ꯑꯃ ꯈꯪꯅꯕ ꯑꯃ ꯂꯩꯈ꯭ꯔꯦꯈ꯭ꯔꯕ ꯃꯥꯗꯣ
ꯈꯪꯗꯦ ꯂꯩ ꯍꯥꯏꯕ꯭ꯔꯥ ꯂꯩꯗꯦ ꯍꯥꯏꯕ꯭ꯔꯥ ꯑꯁ ꯃꯃꯥꯟꯅꯕꯤ
ꯑꯁ ꯑ ꯍꯥꯏꯔꯣ
ꯈꯣꯏ ꯏꯁꯁꯀꯔꯗꯅ ꯑꯕꯣꯛ ꯀ ꯍꯩꯖꯤꯜꯂꯣ ꯍꯥꯏꯔꯛꯄ ꯋꯥꯅꯤꯗ ꯑꯩꯉꯣꯟꯗ ꯑꯁ ꯌꯥꯔ ꯑꯩ ꯇꯠꯂꯦꯅ ꯍꯥꯏꯕꯤꯈ꯭ꯔꯕꯅꯤ
ꯎꯝ ꯑꯗ ꯑꯃꯗꯨꯅ ꯑꯩꯒꯤꯇ ꯄꯤꯔꯝꯕꯒꯤ ꯇꯧ ꯍꯥꯏꯔꯝꯕ ꯑꯣꯏꯔꯝꯒꯅꯤ
ꯅꯠꯇꯦꯌꯦ ꯃꯥ ꯃꯥꯒꯤ ꯋꯥꯔꯤꯗꯣ ꯇꯥꯔꯒ ꯃꯉꯣꯔꯤ ꯁꯨꯍ ꯍꯥꯏꯗ
ꯎꯝ
ꯃꯥ ꯆꯠ ꯈꯔ ꯌꯦꯟꯇꯥꯗ
ꯑꯗ ꯃꯥ ꯃꯥꯗ ꯍꯧꯖꯤꯛ ꯀꯩꯅ ꯑꯣꯏꯔꯝꯒꯅꯤ ꯔꯤꯒ꯭ꯔꯥ ꯆꯠꯂꯝꯃꯅꯤ ꯍꯧꯁꯦ
ꯔꯤꯒ꯭ꯔꯦꯠꯃꯛꯇꯤ ꯅꯠꯇꯕ ꯃꯥꯜꯂꯦ ꯑꯗꯨ ꯎ ꯂꯩꯗ
ꯈꯔ ꯇꯧꯕ ꯍꯥꯏꯗ ꯇꯧꯔꯝꯒꯅꯦꯕ
ꯍꯣꯏ ꯈꯤꯇꯪ ꯀꯣ
ꯈꯤꯇꯪ ꯅꯠꯇꯦ ꯌꯥꯝ ꯌꯥꯝ ꯇꯧꯔꯝꯗꯧ ꯑꯩꯗꯤ ꯅꯨꯄꯤꯅ ꯃꯃꯥꯟꯅꯕꯤꯅ ꯍꯥꯏꯔꯛꯄꯗꯣ ꯅꯨꯄꯤꯗꯅ ꯍꯥꯏꯕꯤꯌꯣ ꯍꯥꯏꯕꯒꯤ ꯑꯣꯏꯔꯝꯒꯅꯦꯕ
ꯑꯗꯨꯒꯤ ꯋꯥꯔꯤꯗꯤ ꯅꯠꯇꯦ ꯃꯥꯅ ꯍꯥꯏꯔꯤꯗꯣ ꯃꯥ ꯅꯪꯒꯤ ꯆꯥꯟꯁ ꯂꯩ ꯍꯥꯏꯔꯛꯏ ꯏꯉꯣꯗ ꯅꯪꯒꯤ ꯆꯥꯥꯟꯁ ꯂꯩ ꯍꯦ ꯈꯔꯤ ꯆꯥꯟꯁ ꯂꯩꯒꯦꯔꯥ ꯂꯩꯔꯣꯏꯒꯦꯔꯥ ꯑꯩ ꯌꯥꯗ꯭ꯔꯦ
ꯑꯝ
ꯊꯃꯣꯏꯗꯣ
ꯊꯃꯣꯏꯗ ꯀꯥꯏꯈꯤꯕꯗꯣ ꯑꯗꯒꯤ
ꯃꯆꯦꯠ ꯃꯆꯦꯠ ꯀꯥꯏꯈ꯭ꯔꯦ ꯁꯦꯒꯥꯏꯔꯦ
ꯍꯅꯥ ꯁꯦꯔꯥꯟ ꯇꯨꯔꯥꯟ ꯇꯧꯔꯕꯅꯤꯅ ꯑꯃꯨꯛ ꯇꯧꯔꯛꯀꯅꯤ ꯃꯥꯗꯣ ꯑꯃꯨꯛ ꯍꯥꯏꯔꯗꯤ ꯑꯗꯨ ꯃꯥꯗ ꯑꯗꯨꯝ ꯌꯥꯒꯅꯤ ꯀꯥꯏꯅ ꯌꯥꯝ ꯂꯥꯏꯅ ꯁꯨꯃꯥꯏꯅ ꯂꯩꯑꯥꯏꯅꯧ ꯇꯧꯒꯗꯕ ꯃꯑꯣꯡꯗꯣ ꯑꯗꯨ ꯃꯑꯣꯡꯁꯨ ꯂꯩꯕ ꯅꯪꯅ ꯑꯃꯨꯛ ꯍꯥꯏꯔꯛꯒꯗꯤ ꯑ
ꯁꯦ ꯇꯣꯑꯁꯤ
ꯑꯁ ꯅꯨꯄꯤ ꯌꯥꯝꯌꯥꯝ ꯂꯩꯕ ꯑꯗꯨ ꯑꯩꯁ ꯑꯁ ꯅꯨꯄꯤ ꯑꯃꯈꯛꯇꯪ ꯇꯋꯥꯏ ꯊꯋꯥꯏ ꯋꯥꯕ ꯀꯥꯁꯂ ꯍꯧꯅꯗꯦ ꯀꯥꯏ ꯅꯪ
ꯅꯪꯒꯤ ꯋꯥꯔꯤ ꯑꯃꯨꯛ ꯇꯥꯔꯤꯁꯤꯅꯦ ꯂꯩ ꯂꯩꯔꯕꯣ ꯅꯪꯒꯤꯗꯤ
ꯍꯇꯦꯇ ꯀꯥꯏꯦꯇ ꯁꯤꯠꯇꯦ ꯁꯤꯠꯇꯦ ꯀꯩꯊꯦꯟꯗ ꯀꯩꯊꯦꯜꯗ ꯌꯣꯜꯂꯨꯁꯤꯔ ꯈꯪꯉ
ꯊꯕꯛ ꯊꯕꯛꯇꯣ ꯍꯥꯟꯅ ꯀꯩꯅꯣꯃꯥꯏ ꯄꯥꯛꯄ꯭ꯔꯣ ꯃꯩ
ꯊꯕꯛꯇꯨ ꯀꯩ ꯀꯔꯤ ꯊꯕꯛ ꯐꯪꯒꯗꯣꯏꯅꯣꯥ ꯑꯦꯖꯝ ꯌꯥꯗ꯭ꯔꯦ
ꯌꯥꯒꯅꯤ ꯅꯪꯒꯤ ꯑꯦꯛꯖꯥꯝꯗꯤ ꯃꯥꯔꯛ ꯑꯩ ꯌꯥꯕꯗꯨꯒ ꯌꯥꯒꯅꯤ ꯑꯩꯗꯤ ꯑꯦ ꯑꯦꯛꯖꯥꯝꯁꯨ ꯌꯥꯗꯦ ꯑꯩꯗꯤ ꯕꯤꯖꯤꯅꯦꯁ ꯃꯆꯥ ꯑꯣꯏꯅ ꯇꯧꯔꯨꯁꯤꯔꯀꯜꯂꯤ
ꯑꯩ ꯀꯩ ꯕꯤꯖꯤꯅꯦꯁꯇ ꯑꯩ ꯇꯧꯃꯤꯟꯅ ꯀꯔꯤꯅꯣ ꯅꯪ ꯊꯟꯇ ꯇꯧꯔꯒꯦ ꯌꯥꯝ ꯑꯣꯏꯕ ꯇꯧꯒꯅꯨꯅꯦ
ꯑꯁ ꯁꯦꯜ ꯑꯣꯐꯤꯁ ꯇꯧꯕ ꯇꯧꯗꯕꯒꯤ ꯋꯥ ꯅ ꯇꯤꯅꯦ ꯑꯩꯁꯦ ꯌꯥꯔꯣꯏꯅꯦ ꯅꯣꯏ ꯅꯣꯏꯗꯤ ꯂꯥꯏꯔꯤꯛ ꯄꯥꯔꯒ ꯄꯨꯛꯎ ꯃꯥꯔꯛꯁꯨ ꯌꯥꯝ ꯌꯥꯝ ꯐꯪꯉꯤ ꯑꯩꯒꯤꯗꯤ ꯑꯦ
ꯀꯥꯏꯗ ꯁꯨꯡꯕ ꯄꯥꯗꯦꯅ
ꯑꯩꯗꯤ ꯌꯥꯔꯔꯣꯏ ꯑꯗꯨꯒꯤꯅꯤ
ꯀꯩꯅꯣꯗꯨꯗ ꯊꯥꯖꯟꯕ꯭ꯔꯥ ꯒ꯭ꯔꯨꯞꯇꯤꯗꯣ
ꯑꯦ ꯌꯥꯏ ꯇꯧꯗ꯭ꯔꯦ ꯇꯧꯗ꯭ꯔꯦ ꯇꯧꯗ꯭ꯔꯦ ꯑꯩ ꯌꯦꯡꯗꯤ ꯌꯦꯡꯕꯅꯦ ꯑꯗꯣ
ꯚꯦꯀꯦꯟꯁꯤꯗꯤ ꯌꯥꯝꯗꯕꯅ ꯑꯁ ꯇꯟꯕꯁ
ꯑꯣ ꯔꯦꯜꯋꯦꯒꯤꯗꯨꯔꯥ ꯔꯦꯜꯋꯦꯒꯤꯗꯤ ꯇꯧꯗ꯭ꯔꯔꯤ ꯑꯣ ꯔꯦꯜꯋꯦꯒꯤꯗꯤ ꯃꯇꯝꯗꯤ ꯂꯩꯀꯣ ꯔꯦꯜꯋꯦꯒꯤꯗꯤ
ꯎꯝ ꯅꯪꯒꯦꯔ ꯊꯔꯦꯁꯦ
ꯍꯥꯏꯣꯏ ꯆꯍꯤ ꯆꯍꯤ
ꯁꯤꯗꯤ ꯂꯩꯔꯤꯁꯦ ꯑꯩꯈꯣꯏ ꯑꯦꯁ ꯇꯤꯒꯤ ꯗꯤ ꯀꯩꯅꯣꯁ ꯊꯥꯔꯇꯤ ꯑꯦ ꯑꯗꯨꯃꯥꯏꯅ ꯕꯅꯤ
ꯔꯦꯋꯦꯒꯤꯁꯦ ꯍꯣꯏ ꯔꯦꯜꯋꯦꯒꯤꯗꯤ ꯃꯔꯛ ꯃꯔꯛ ꯔꯦꯜꯋꯦꯒꯤꯗꯤ ꯃꯔꯛ ꯃꯔꯛꯇ ꯑꯗꯨꯝ ꯇꯧꯕ ꯌꯥꯏ ꯑꯗꯨꯒ ꯖꯤꯗꯤꯒꯤꯗꯤ ꯇꯧꯔꯔꯣꯏꯍ
ꯑꯦ ꯃꯊꯪꯗ ꯌꯥꯝꯃꯤꯉꯏ ꯅꯪ ꯍꯥꯏ ꯑꯣꯟꯕ ꯉꯗ ꯍꯦꯟꯅ ꯋꯥꯡꯕꯗꯨꯅꯤ ꯅꯪꯅ
ꯅꯨꯡꯁꯤꯌꯥꯔ ꯑꯩ
ꯑꯩꯁꯨ ꯍꯗ ꯍꯥꯏꯁꯦ ꯑꯣꯜꯂꯅꯤ ꯃꯍꯥꯛ ꯁꯨꯕ꯭ꯔ ꯁꯨꯗꯕ ꯍꯥꯏꯗꯤ ꯑꯣꯜꯂꯒ ꯀꯃꯥꯏꯅ ꯇꯧꯒꯦ ꯍꯥꯏꯕꯗꯣ ꯈꯪꯒꯅꯤ
ꯍꯥꯏꯗ ꯐꯗ ꯅ ꯋꯥꯟ ꯊ
ꯀꯔꯤ ꯃꯈꯅꯣ